ꯇꯥꯏꯌꯦ
ꯑꯣ ꯑꯩ ꯀꯩꯅꯣꯝ ꯍꯪꯒꯦ ꯇꯧꯕꯅꯦ ꯅꯣꯏ ꯅꯍꯥꯟꯋꯥꯏꯅꯦꯀꯣ ꯑꯉꯥꯡ ꯑꯣꯏꯔꯤꯉꯩꯗ ꯑꯩꯈꯣꯏꯒꯤ ꯔꯕꯔ ꯃꯆꯥ ꯃꯆꯥ ꯇꯧꯔꯒ ꯑꯩꯈꯣꯏ ꯍꯧꯖꯤꯛꯀꯥꯟꯒꯤ ꯅꯣꯏ ꯄꯣꯠꯆ ꯌꯣꯟꯕ ꯈꯣꯠꯄ ꯇꯧꯕꯗ ꯁꯤꯂꯤꯅꯔ ꯄꯔꯥ ꯄꯔꯣ ꯊꯧꯔꯒ ꯀꯤꯔꯒ ꯅꯥꯀꯟ ꯅꯥꯀꯟꯗ ꯑꯃꯃꯝꯒ ꯄꯥꯏꯅꯔꯒ ꯈꯨ ꯈꯨꯗ ꯊꯝꯃꯒ ꯆꯣꯡꯕꯤ ꯈꯣꯠꯄꯤ ꯄꯤ ꯇꯧꯨ ꯁꯥꯟꯅꯛꯄ꯭ꯔ ꯁꯥꯟꯅꯔꯛꯇꯕ꯭ꯔꯥ ꯈꯕ꯭ꯔ ꯁꯥꯟꯅꯔꯄꯗꯣ
ꯔꯕꯔ ꯆꯣꯡꯕꯤꯗꯤ ꯁꯅ ꯑꯗꯨꯝꯕꯗꯤ ꯑꯩ ꯈꯪꯗ꯭ꯔꯦ ꯚꯥꯞ ꯑꯣꯏꯗ꯭ꯔꯦ꯫ ꯑꯗꯨꯒ ꯑꯩꯈꯣꯏꯅ ꯀꯩꯅꯣ ꯑꯍꯥꯟꯕꯗ ꯈꯣꯡꯁꯦ ꯃꯤ ꯑꯃꯅ ꯊꯝꯃꯒ ꯑꯗꯨ ꯃꯊꯪꯗ ꯈꯨꯎ ꯈꯤꯇꯪ ꯊꯥꯡꯀꯠꯂꯒ ꯇꯧꯔꯒ ꯆꯣꯡꯕꯤ ꯑꯗꯩ ꯈꯨꯠ ꯑꯃꯨꯛ ꯍꯥꯞꯄꯤ ꯈꯨꯠ ꯀꯥꯞ ꯕ ꯑꯃ ꯍꯥꯞꯄꯤ ꯑꯗꯩ ꯈꯨꯠ ꯀꯥꯞ ꯑꯅꯤꯁꯤ ꯑꯃꯨꯛ ꯀꯥꯥꯟꯊꯣꯛꯑꯒ ꯈꯨꯠ ꯑꯅꯤꯁꯤ ꯑꯃꯨꯛ ꯇꯧꯔꯒ ꯆꯣꯡꯅꯕꯤ ꯑꯗꯨꯒꯨꯝꯕꯗꯤ ꯁꯥꯟꯅꯔꯛꯏ꯫ ꯔꯕꯔꯗꯨꯗꯤ ꯈꯪꯗꯦ ꯔꯕꯔꯗꯨꯗꯤ ꯑꯩꯈꯣꯏ ꯅꯥꯎꯔꯤꯒꯨꯝꯕ ꯁꯥꯔꯒ ꯈꯨꯠꯁꯤꯗ ꯍꯥꯞꯄꯦꯗꯅꯀꯣ ꯑꯗꯨꯒ ꯆꯦꯅ ꯉꯁꯥꯏꯒꯤ ꯅꯥꯎꯔꯤ ꯃꯔꯨ ꯁꯥꯔꯦ ꯑꯗꯨꯗꯨꯒ ꯀꯥꯞꯄ ꯑꯗꯩ ꯆꯦꯅ ꯁꯥꯗ꯭ꯔꯒꯅ ꯑꯃꯨꯛ ꯑꯩꯈꯣꯏꯒꯤ ꯀꯩ ꯄꯥꯡꯈꯣꯂꯥꯒꯤ ꯀꯩꯅꯣꯗꯣ ꯃꯥꯒꯤ ꯃꯈꯣꯛꯇꯣ ꯃꯇꯣꯟ ꯃꯇꯣꯟ ꯊꯪꯕꯁꯤꯡ ꯄꯥꯈꯠꯂ ꯃꯆꯥ ꯃꯆꯥꯗꯤ ꯄꯤꯛꯏꯗꯅ ꯃꯈꯣꯛꯇꯣ ꯑꯗꯨꯒꯤꯗꯣ ꯃꯀꯞ ꯃꯀꯛ ꯀꯛꯑꯒ ꯑꯗꯨꯗꯨꯅ ꯀꯥꯞꯄꯒ ꯃꯤꯉꯣꯟꯗ ꯊꯣꯝꯅꯕꯤ꯫ ꯑꯗꯨꯃꯥꯏꯅ ꯀꯥꯞꯁꯟꯅꯕꯤ ꯑꯗꯨꯒꯨꯝꯕꯗꯤ ꯁꯥꯟꯅꯔꯛꯏ
ꯑꯩꯈꯣꯏꯁꯨ ꯆꯞ ꯃꯥꯟꯅꯩꯌꯦ ꯍꯧꯖꯤꯛꯀꯤ ꯔꯕꯔꯗꯣ ꯑꯩ ꯍꯥꯏꯕꯗꯣ ꯍꯥꯏꯗꯤ ꯈꯨꯨꯝꯃꯤꯠꯇ ꯇꯝꯃꯒꯀꯣ ꯁꯨꯃꯥꯏꯅ ꯔꯕꯔꯁꯦ ꯑꯩꯈꯣꯏꯅ ꯈꯣꯡꯁꯤꯅ ꯄꯨꯔꯒ ꯆꯠꯂ ꯀꯥꯟꯊꯣꯛꯈ꯭ꯔꯅꯤꯅ ꯑꯗꯨ ꯀꯥꯟꯊꯣꯛ ꯀꯥꯟꯁꯤꯟ ꯀꯥꯥꯟꯊꯣꯛ ꯀꯥꯟꯁꯤꯟ ꯇꯧꯔ ꯁꯥꯟꯅꯕꯤ ꯑꯗꯩ ꯈꯨ ꯃꯊꯛꯇ ꯊꯝꯃꯛꯄꯤ ꯃꯊꯪ ꯃꯊꯪ ꯁꯨꯃꯥꯏꯅ ꯈꯔ ꯈꯔ ꯋꯥꯡꯈꯠꯂꯒ ꯑꯗꯨꯝ ꯆꯣꯡꯕꯤ ꯃꯅꯤꯡ ꯃꯃꯥꯡ ꯍꯟꯕꯤ ꯑꯃꯨꯛ ꯂꯩꯖ ꯊꯤꯖꯤꯟꯕꯤ ꯃꯈꯜ ꯃꯈꯟ ꯌꯥꯝ ꯁꯥꯟꯅꯔꯦꯕꯀꯣ ꯑꯗꯨ ꯅꯣꯏ ꯁꯥꯟꯅꯕ ꯁꯥꯟꯗꯕꯗꯤ ꯈꯪꯗ꯭ꯔꯦ
ꯍꯥꯏꯐꯦꯠꯇꯤ ꯑꯗꯨꯝ ꯃꯥꯟꯅꯔꯝꯒꯅꯤꯗ ꯃꯁꯥꯟꯅꯁꯤꯡꯁꯦ ꯑꯗꯨꯕꯨꯗꯤ
ꯍꯣꯏ ꯑꯗꯨꯝ ꯃꯥꯟꯅꯔꯝꯗꯣꯏꯅꯦ ꯍꯥꯏꯕꯗꯤ ꯑꯗꯨꯝ ꯑꯉꯥꯡ ꯑꯣꯏꯔꯤꯀꯥꯟꯗ ꯁꯥꯟꯅꯈꯤꯕ ꯑꯣꯏꯕꯅꯤꯅꯀꯣ ꯅꯣꯏꯒ ꯑꯩꯈꯣꯏꯗ ꯆꯍꯤ ꯀꯩꯁꯨ ꯈꯦꯠꯅꯕ ꯅꯠꯇꯦ ꯑꯅꯤ ꯑꯅꯤꯃꯨꯛꯇꯅꯤ ꯑꯗꯩ ꯂꯝꯁꯨ ꯑꯗꯨꯝ ꯍꯥꯏꯗꯤ ꯂꯝ ꯍꯥꯏꯕ ꯋꯥꯅꯤ ꯃꯇꯝ ꯃꯇꯝ ꯆꯞ ꯃꯥꯟꯅꯩꯅꯀꯣ ꯑꯩꯗꯨꯒꯤ ꯋꯥꯅꯤꯗ
ꯏꯥꯟ ꯑꯦꯝ ꯄꯥꯟꯙꯔ
ꯑꯗꯩ ꯅꯣꯏ ꯀꯩꯅꯣꯒꯨꯝꯕ ꯑꯩꯈꯣꯏꯒꯤ ꯋꯥ ꯃꯇꯣꯟ ꯑꯅꯧꯕꯒꯨꯝꯕꯁꯦ ꯇꯧꯔꯒꯅꯦ ꯑꯗꯒꯤ ꯑꯩꯈꯣꯏꯒꯤ ꯄꯨꯣꯛꯂꯥꯎꯕꯤ ꯀꯥꯞꯄꯤ ꯈꯣꯠꯄꯤ ꯇꯧꯕꯒꯤ ꯆꯒ ꯆꯦꯅ ꯇꯧꯔꯒ ꯃꯔꯨ ꯁꯦꯝꯕꯤ ꯑꯗꯒꯤ ꯅꯣꯡꯕꯥꯜ ꯂꯩ ꯃꯔꯨꯅꯒꯥ ꯇꯧꯔ ꯁꯦꯝꯕ ꯈꯣꯠꯄꯤ ꯇꯧꯔꯛꯄ꯭ꯔꯥ
ꯑꯗꯨꯗꯤ ꯌꯥꯝ ꯁꯥꯟꯅꯔꯦꯍꯦ ꯋꯥꯁꯦ ꯑꯩꯈꯣꯏꯒꯤ ꯑꯩꯈꯣꯏꯒꯤ ꯀꯃꯥꯏꯅ ꯍꯥꯏꯗꯣꯏꯅꯣ ꯑꯩꯈꯣꯏꯒꯤ ꯎ ꯂꯆꯥꯛ ꯂꯆꯥꯛ ꯋꯥ ꯍꯥꯏꯗꯨꯣꯏꯔꯥ ꯈꯪꯗꯦ ꯂꯥꯡꯆꯥꯛ ꯆꯥꯅꯕꯒꯤ ꯃꯥꯟꯕ ꯋꯥꯗꯣ ꯑꯗꯨꯒꯨꯝꯕꯗꯨ ꯂꯥꯡꯆꯥꯛ ꯀꯨꯝꯕꯒꯤ ꯆꯥꯡ ꯂꯆꯥꯛ ꯑꯃꯗꯒꯤ ꯅꯪꯆꯥꯛ ꯑꯃ ꯃꯈꯥꯏ ꯑꯃꯨꯛ ꯑꯣꯏꯅꯤ ꯐꯤ ꯍꯧꯕꯒꯤ ꯅꯪꯆꯥꯛꯇꯨꯗꯤ ꯈꯔ ꯁꯥꯡꯕꯅꯦꯕ ꯑ ꯑꯃ ꯃꯈꯥꯏꯒꯨꯝꯕ ꯑꯣꯏꯅꯅꯦꯕ ꯁꯥꯡꯕꯁꯦ ꯑꯗꯩꯗ ꯑꯩꯈꯣꯏꯒꯤ ꯀꯩꯅꯣꯁꯤꯅ ꯋꯥ ꯃꯆꯩ ꯑꯃ ꯐꯖꯅ ꯏꯊꯣꯛꯑꯅꯤꯀꯣ ꯑꯗꯨꯗꯨꯒ ꯋꯥ ꯃꯆꯩ ꯃꯅꯤꯡꯗ ꯃꯈꯣꯛꯀ ꯄꯥꯜꯍꯜꯂꯦ ꯑꯗꯨꯗ ꯉꯁꯥꯏꯒꯤ ꯀꯩꯅꯣꯗꯨꯗ ꯑꯩꯈꯣꯏꯒꯤ ꯋꯥ ꯑꯁꯥꯡꯕꯗꯨꯗ ꯃꯥꯒꯤ ꯃꯈꯨꯟꯗꯨꯗ ꯇꯣꯛ ꯇꯣꯛ ꯏꯟꯁꯤꯜꯂꯒ ꯀꯥꯞꯇꯣꯏꯅꯦꯕ ꯑꯗꯨꯅ ꯑꯩꯈꯣꯏꯒꯤ ꯉꯁꯥꯏꯒꯤ ꯅꯣꯏꯒꯤ ꯅꯣꯡꯕꯥꯜ ꯂꯩ ꯃꯔꯨ ꯍꯥꯏꯕ꯭ꯔꯥ ꯀꯩꯅꯣ ꯑꯗꯨꯒꯒꯤ ꯁꯝꯕꯜ ꯂꯩꯗ ꯃꯌꯥꯝ ꯍꯧꯕꯗꯣ ꯑꯩꯈꯣꯏꯅꯒ ꯑꯗꯨꯝ ꯃꯥꯁ ꯃꯨꯜꯂꯒꯁꯨ ꯑꯗꯨꯝ ꯃꯨꯁꯁꯨ ꯃꯨꯁꯨꯡ ꯃꯨꯏꯗꯅ ꯁꯪꯉꯤꯉꯥꯏꯗꯅ ꯁꯪꯇ ꯁꯪꯉꯤꯗꯅ ꯃꯨꯜꯂꯒ ꯃꯨ ꯁꯨꯝ ꯃ ꯁꯨꯝ ꯃꯨꯕ ꯀꯥꯟꯗ ꯑꯩꯈꯣꯏ ꯆꯨꯞꯄꯒ ꯑꯗꯨꯝ ꯆꯥꯕꯁꯨ ꯌꯥꯎꯋꯦꯕ ꯃꯔꯨꯗꯣ ꯐꯨꯔꯨꯞꯎ ꯐꯨꯔꯛꯑ ꯀꯥꯟꯊꯣꯛꯑꯒ ꯑꯗꯨꯒꯤ ꯃꯔꯨꯗꯨꯅ ꯁꯪꯉꯉꯩꯗꯨꯗ ꯀꯟ ꯀꯟ ꯂꯥꯎꯕꯅꯦꯕ ꯑꯗꯨ ꯇꯧꯔꯒ ꯀꯥꯞꯄꯦꯕ ꯑꯩꯉꯣꯟꯗꯒ ꯊ ꯊꯣꯛꯑꯝꯃꯦ ꯑꯗꯨ ꯀꯥꯞꯄ ꯀꯥꯞꯄꯒ ꯀꯥꯞꯇꯦ ꯁꯥꯟꯅꯔꯦ ꯑꯗꯨꯁꯨ ꯎꯝ
ꯑꯩ ꯂꯣꯠꯂꯒ ꯃꯥꯏ ꯃꯥꯏ ꯀꯥꯡꯕꯨ ꯑꯩꯈꯣꯏ ꯄꯣꯛꯂꯥꯎꯕꯤ ꯑꯩꯈꯣꯏ ꯇꯣꯛꯂꯥꯎꯕꯤ ꯑꯗꯨꯃꯥꯏ ꯍꯥꯏꯑꯦ ꯑꯗꯨꯃꯥꯏ ꯃꯥꯏ ꯀꯥꯡꯕꯨ ꯀꯥꯡꯕꯨ ꯈꯥꯏꯅꯔꯒ ꯀꯥꯞꯅꯕꯤ ꯂꯨꯝꯃꯒ ꯁꯤꯗꯩꯁꯤꯐꯥꯎ ꯌꯥꯝꯅ ꯁꯥꯡꯅꯗꯕꯤ ꯄꯥꯟꯕꯁꯨ ꯌꯥꯕꯒꯤ ꯃꯑꯣꯡꯗꯒ ꯇꯧꯅꯔꯒꯀꯣ ꯅꯣꯡꯃꯩ ꯀꯥꯞꯅꯩ ꯃꯉꯣꯟꯗ ꯀꯥꯞꯄꯒ ꯁꯥꯟꯅꯔꯛꯄꯅꯦ
ꯁꯥꯟꯅꯩ ꯑꯗꯨꯗꯒꯤ ꯆꯦꯅ ꯁꯥꯔꯒ ꯍꯤ ꯌ ꯍꯣꯟꯕꯤ ꯍꯤꯒꯤꯗ ꯁꯤꯡꯅ ꯊꯥꯗꯕꯤ ꯇꯧꯍꯟꯕꯤ ꯈꯪꯗꯦꯗ ꯑꯗꯒꯤ ꯈ ꯈꯨꯡꯪꯕꯤꯒ ꯌꯥꯝ ꯁꯥꯟꯅꯔꯛꯑꯦ
ꯑꯁ ꯈꯣꯡꯁꯤꯦꯀꯣ ꯌꯥꯝ ꯅꯨꯡꯁꯤꯕꯅꯦ ꯋꯥꯔꯤ ꯑꯃ ꯂꯩꯌꯦ ꯑꯗꯨꯝ ꯍꯥꯏꯗꯤ ꯈꯣꯡ ꯁꯥꯕꯁꯦ ꯑꯩꯈꯣꯏꯒꯤ ꯑꯩꯈꯣꯏꯒꯤ ꯄꯨꯡꯗꯣꯟꯅ ꯁꯥꯕꯕꯁꯤꯦ ꯑꯃꯨꯛ ꯀꯂꯦꯅꯀꯣ ꯑꯩꯈꯣꯏ ꯑꯌꯥꯝꯕꯅ ꯄꯨꯡꯗꯣꯟꯁꯦ ꯊꯋꯥꯑꯣꯏ ꯊꯋꯥꯏꯒꯤ ꯍꯦꯛꯑꯒꯀꯣ ꯑꯗꯨꯃꯥꯏꯅ ꯇꯧꯔꯒ ꯀꯩꯅꯣ ꯇꯧꯗꯣꯏꯅꯤ ꯅꯨꯡꯕꯨ ꯅꯨꯡꯁꯤ ꯈꯨꯝꯒ ꯑꯗꯨꯣ ꯍꯧꯖꯤꯛ ꯑꯉꯥꯡꯈꯩꯁꯤꯅ ꯀꯩꯁꯨ ꯈꯪꯉꯔꯣꯏ ꯅꯠꯇ꯭ꯔꯥ
ꯈꯪꯈꯔꯦ ꯍꯥꯏꯔꯕꯗ ꯀꯔꯤꯅꯣ ꯈꯔꯨꯝꯃꯕ ꯍꯥꯏꯔꯛꯗꯤ
ꯑꯗꯨꯗꯣ ꯊꯑꯣꯏꯅ ꯊꯧꯔꯤꯒꯁꯤ ꯇꯥꯗꯣꯏꯅꯦꯕꯀꯣ ꯃꯥꯁꯦ ꯊꯧꯔꯤ ꯈꯨꯇꯥ ꯑꯗꯩ ꯈꯨꯐꯨꯟꯒꯗꯣ ꯂꯩꯕꯅꯤ ꯂꯪꯕ ꯈꯨꯠꯂꯪꯒꯗꯣ ꯑꯗꯨꯒ ꯀꯥꯎꯅꯕꯤꯒ ꯇꯧꯅꯕꯃꯤ ꯑꯃ ꯍꯅ ꯎꯡꯉꯒꯀꯣ ꯑꯃꯅ ꯑꯃꯨꯛ ꯇꯧꯔꯒ ꯇꯧꯕꯤ ꯅꯣꯏ ꯁꯥꯟꯅꯔꯛꯄꯥ ꯀꯩꯅ ꯀꯩ ꯀꯅꯥ ꯀꯅꯥꯅ ꯁꯥꯏ ꯅꯣꯏ ꯁꯥꯕꯗꯤ
ꯑꯗꯨꯒꯤ ꯄꯣꯠꯇꯨꯃꯗꯤ ꯀꯥꯈꯥ ꯀꯥ ꯍꯦꯟꯅ ꯁꯥꯟꯅꯔꯛꯇꯦ ꯊꯧꯔꯤ ꯆꯣꯡꯕꯤ ꯌꯥꯝ ꯇꯧꯋꯤꯗ ꯑꯩꯈꯣꯏꯗꯤ ꯊꯧꯔꯤ ꯆꯣꯡꯕꯁꯤꯅ ꯃꯅꯤꯡ ꯍꯜꯂ ꯆꯣꯡꯕꯤ ꯃꯅꯤꯡꯂꯣꯝꯗꯒꯤ ꯑꯣꯠꯂ ꯆꯣꯡꯕꯤ ꯀꯥꯔꯟ ꯇꯧꯔꯒ ꯆꯣꯡꯕꯤ ꯈꯨꯠ ꯑꯅꯤꯁꯦ ꯑꯁ ꯈꯪꯗꯦ ꯑꯗꯩ ꯃꯤ ꯑꯅꯤ ꯄꯥꯏꯔꯒ ꯃꯌꯥꯏꯗ ꯇꯨꯡꯁꯤꯟꯕꯤ ꯖꯥꯠ ꯖꯥ ꯌꯥꯝ ꯁꯥꯟꯅꯩꯔꯤꯗ ꯁꯥꯟꯅꯕꯩ ꯋꯥꯗꯦ ꯊꯥꯏꯅ ꯁꯥꯟꯅꯕꯅꯕꯕꯨ ꯍꯦꯟꯅ ꯅꯨꯡꯉꯥꯏ
ꯑꯗꯨꯅꯦ ꯌꯥꯝ ꯅꯨꯡꯁꯤꯕꯅꯦ ꯑꯗꯒꯤꯀꯣ ꯍꯥꯏꯗꯤ ꯂꯩꯗꯅꯀꯣ ꯑꯃꯥꯡꯕꯤꯒ ꯁꯥꯟꯅꯕꯗꯣ ꯃꯥꯡꯕꯤ ꯁꯥꯟꯅꯕ ꯍꯥꯏ ꯑ ꯑꯩꯈꯣꯏ ꯀꯥꯡꯕꯨ ꯀꯥꯡꯕꯨ ꯈꯔ ꯈꯥꯏꯗꯣꯛꯅꯔꯅꯤꯅ ꯑꯗꯒꯤ ꯑꯩꯒꯤ ꯏꯆꯥ ꯑꯃ ꯀꯩꯅꯣꯁꯤꯗ ꯃꯥꯏꯒꯤ ꯍ‌ꯦꯛ ꯕꯥꯎꯟꯗꯔꯤꯒ ꯑꯃꯒ ꯌꯦꯛꯁꯤꯅ ꯑꯩꯒꯤ ꯏꯆꯥꯅꯤ ꯇꯧꯔꯒ ꯑꯩꯅ ꯎ ꯂꯥꯎꯔ ꯂꯥꯎꯔꯒ ꯃꯤꯗꯤ ꯁꯣꯛꯇꯣꯏꯅꯦꯕꯀꯣ ꯁꯣꯛꯄ ꯉꯝꯗ꯭ꯔꯕꯅ ꯑꯩ ꯃꯐꯝꯗꯣ ꯌꯧꯔꯛꯇ꯭ꯔꯤꯕ ꯀꯥꯟꯗ ꯃꯣꯏꯅ ꯇꯠꯈꯤ ꯇꯥꯔꯦ ꯃꯣꯏꯅ ꯑꯩꯗ‌ꯣ ꯍꯥꯏꯠ ꯍꯥꯏꯅꯥ ꯇꯥꯅꯗꯣꯏꯅꯦꯕ ꯑꯗꯣ ꯑꯩꯅ ꯎ ꯂꯥꯎꯔꯒ ꯌꯧꯔꯒ ꯃꯐꯝꯗ ꯌꯧꯉꯝ ꯇꯥꯔꯒꯗꯤ ꯍꯥꯠꯄ ꯍꯥꯠꯇꯕꯤ ꯈꯣꯠꯇꯕꯤ ꯑꯗꯨꯃꯥꯏꯅ ꯇꯧꯔꯒ ꯑꯩꯅ ꯎ ꯂꯥꯎꯔ ꯂꯥꯎꯔ ꯃꯤ ꯈꯨꯗꯤꯡ ꯁꯣꯛꯑ ꯁꯣꯛꯑꯒꯀꯣ ꯑꯗꯨꯃꯥꯏꯅ ꯁꯤꯕ ꯁꯤꯗꯕ ꯌꯥꯝ ꯇꯧꯔꯦ ꯅꯣꯏ ꯁꯥꯟꯅꯕꯔ ꯁꯥꯟꯅꯔꯛ ꯇꯕꯔ ꯑꯗꯨꯗ‌ꯣ
ꯁꯥꯟꯅꯔꯦ ꯑꯗꯨꯏꯗꯨꯅ ꯀꯕꯥꯇꯅꯦ ꯅꯪ ꯍꯥꯏꯗꯣ ꯎꯨ ꯇꯧꯗ‌ꯣ ꯎ ꯂꯥꯎꯕꯤꯗꯣ ꯑꯩꯈꯣꯏꯗꯤꯅꯦ ꯑꯣ ꯑꯩꯈꯣꯏꯁꯨ ꯀꯕꯥꯇꯗꯁꯨ ꯑꯩꯈꯣꯏ ꯀꯕꯥꯇꯗꯤꯗꯁꯨ ꯀꯋꯥꯇꯤ ꯀꯇꯤ ꯀꯋꯥꯇꯤ ꯍꯥꯏꯔ ꯆꯪꯉꯗꯅ ꯀꯕꯥꯇꯤ ꯍꯥꯏꯗ꯭ꯔꯁꯨꯅ ꯎ ꯍꯥꯏꯒꯗꯁꯨ ꯑꯗꯨꯝ ꯆꯪꯕ ꯌꯥꯏꯑꯕꯀꯣ ꯑꯗꯨꯃꯥꯏꯅ ꯇꯧꯔꯒ ꯃꯤꯒꯤ ꯃꯣꯏꯒꯤ ꯄꯥꯟꯗꯔꯤꯗꯨ ꯆꯪꯖꯜꯂꯨꯔꯒ ꯃꯣꯏ ꯑꯩꯈꯣꯏꯅ ꯃꯤꯗꯣ ꯁꯣꯛꯑꯝꯃꯒ ꯆꯦꯟꯁꯤꯜꯂꯛꯇꯣꯏꯅꯤꯗꯅ ꯑꯩꯈꯣꯏꯒꯤ ꯑꯩꯈꯣꯏꯒꯤ ꯖꯒꯥꯗꯨꯗ ꯀꯩꯒꯨꯝꯕ ꯑꯩꯁꯦ ꯃꯣꯏꯅ ꯃꯣꯏꯅ ꯐꯥꯔꯒ ꯄꯨꯟꯒꯔꯒ ꯊꯝꯒꯔꯒ ꯑꯩꯅ ꯎ ꯑꯩꯒꯤ ꯀꯩꯅꯣꯗꯣ ꯖꯒꯥꯗꯣ ꯑꯩꯈꯣꯏꯒꯤ ꯑ ꯀꯩꯅꯣ ꯉꯁꯥꯏꯒꯤ ꯃꯌꯥꯏꯗ ꯆꯈꯩ ꯑꯃ ꯆꯤꯡꯉꯤꯗꯅ ꯑꯗꯨꯒꯤ ꯆꯈꯩꯗ ꯆꯤꯡꯕꯗꯣ ꯑꯩꯅ ꯈꯣꯡꯅ ꯈꯣꯡꯅ ꯊꯦꯡꯒꯦꯔꯥ ꯈꯨꯠꯅ ꯊꯦꯡꯒꯦꯔꯥ ꯑꯩꯅ ꯑꯗꯨ ꯊꯦꯡꯉꯝꯃꯒꯗꯤ ꯃꯣꯏꯅ ꯐꯥꯔꯒꯖꯨ ꯑꯩꯈꯣꯏꯅ ꯑꯩꯈꯣꯏꯅ ꯉꯝꯕ ꯑꯣꯏꯗꯣꯏꯅꯦꯕ ꯑꯗꯨꯃꯥꯏꯅ ꯇꯧꯅꯩꯌꯦꯕ
ꯇꯣꯡꯉꯥꯜꯂꯦ ꯃꯁꯥꯟꯅꯗꯣ ꯀꯕꯥꯗꯤꯒꯀꯣ ꯎꯔꯥꯎꯕꯤꯁꯤꯒ ꯀꯕꯥꯗꯤ ꯍꯥꯏꯁꯤꯅ ꯑꯩꯅ ꯁꯣꯛꯎꯕꯒ ꯃꯣꯏꯅ ꯑꯩꯅ ꯆꯪꯉꯒ ꯃꯣꯏꯅ ꯐꯥꯅꯉꯥꯏ ꯍꯣꯠꯅꯗꯣꯏꯅꯤꯅ ꯑꯗꯨꯒꯤꯁꯤꯅ ꯌꯥꯝ ꯇꯣꯉꯥꯜꯂꯦꯕ ꯑꯩꯈꯣꯏ ꯎ ꯂꯥꯎꯕꯤ ꯍꯥꯏꯁꯤꯅꯀꯣ ꯍꯥꯏꯕꯗꯤ ꯎꯂꯥꯎꯕꯤ ꯍꯥꯏꯦꯠꯇ ꯃꯥꯟꯅꯩ ꯑꯗ‌ꯣ ꯀꯕꯥꯗꯤꯅ ꯑꯃꯨꯛ ꯃꯥꯒꯤ ꯕꯥꯎꯟꯗꯔꯤꯗꯨꯣ ꯌꯥꯝ ꯄꯤꯛ ꯑꯣꯏꯗꯅ ꯑꯗꯨ ꯐꯥꯅꯕꯤ ꯏꯟꯅꯕꯤ ꯑꯗꯨꯃꯥꯏꯅ ꯇꯧꯔ ꯁꯥꯟꯅꯕꯁꯤꯅ ꯑꯗꯨ ꯎ ꯂꯥꯎꯕꯤ ꯍꯥꯏꯁꯤꯅ ꯆꯞ ꯃꯥꯟꯅꯩ ꯑꯩꯒꯤ ꯑꯩꯒꯤ ꯏꯀꯣꯟ ꯑꯆꯧꯕ ꯑꯃ ꯂꯩꯔꯅꯦꯕ ꯈꯔ ꯆꯥꯎꯕ ꯑꯃ ꯌꯦꯛ ꯑ ꯊꯝꯕꯅꯦꯕ ꯑꯩꯈꯣꯏ ꯃꯌꯥꯝꯁꯤꯗ ꯑꯩꯈꯣꯏ ꯃꯔꯤ ꯃꯔꯤ ꯑꯩꯒꯤ ꯑꯩꯒꯤꯅ ꯑꯩꯈꯣꯏꯒꯤ ꯀꯥꯡꯕꯨ ꯃꯔꯤ ꯃꯣꯏꯅ ꯀꯥꯡꯕꯨ ꯃꯔꯤ ꯑꯗꯨꯃꯥꯏꯅ ꯑꯣꯏꯔꯁꯦꯕꯀꯣ ꯑꯩꯈꯣꯏ ꯅꯍꯥꯟ ꯃꯥꯡꯕꯒ ꯂꯩꯔꯒ ꯀꯣ ꯑꯗꯨꯒ ꯏꯆꯥꯁꯦ ꯏꯆꯥ ꯑꯃ ꯏꯆꯥ ꯈꯔ ꯑꯉꯥꯡ ꯄꯤꯛꯇꯛ ꯇꯧꯕ ꯑꯃꯅ ꯏꯆꯥꯅꯤꯒ ꯇꯧꯔꯒ ꯑꯗꯨꯗ ꯃꯄꯥ ꯑꯃ ꯊꯝꯗꯣꯏꯅꯦꯕ ꯑꯗꯣ ꯃꯤ ꯈꯔ ꯁꯦꯟꯗꯒ ꯅꯪꯒꯤ ꯅꯆꯥꯁꯦ ꯑꯩꯈꯣꯏꯅ ꯐꯥꯔꯤꯒ ꯍꯥꯏꯔꯒ ꯀꯥꯡꯕꯨ ꯑꯃꯅ ꯃꯤ ꯑꯃ ꯁꯦꯟꯅꯔ ꯊꯝꯗꯣꯏꯅꯦꯕꯀꯣ ꯑꯗꯨꯗ‍ꯣ ꯑꯩꯅ ꯎ ꯂꯥꯎꯔ ꯆꯦꯟꯗꯣꯏꯁꯤꯅ ꯑꯩꯈꯣꯏꯒꯤ ꯖꯒꯥꯁꯤꯒ ꯈꯔꯁ ꯈꯔ ꯆꯥꯎꯔꯅꯦꯕ ꯀꯕꯥꯗꯤꯗꯧꯅꯗꯤ ꯄꯤꯔꯣꯏꯕꯀꯣ ꯑꯩꯈꯣꯏ ꯂꯝꯄꯥꯛꯀꯨꯝꯕ ꯀꯩꯒꯨꯝꯕ ꯖꯒꯥ ꯑꯃ ꯃꯥꯏꯁꯦ ꯍꯦꯟꯗꯣꯛꯄ ꯌꯥꯗꯕ ꯖꯒꯥ ꯑꯃꯗꯤ ꯂꯩꯗꯣꯏꯅꯦꯕꯀꯣ ꯑꯩꯈꯣꯏꯅ ꯎ ꯂꯥꯎꯔꯒ ꯑꯩꯈꯣꯏꯒꯤ ꯃꯤꯁꯦ ꯇꯥꯟꯅꯗꯣꯏꯅꯦꯕ ꯑꯗꯨꯒ ꯁꯣꯛꯑꯝꯃꯒ ꯑꯗꯨ ꯁꯣꯑꯝ ꯇꯥꯔꯒꯗꯤ ꯁꯣꯛꯑꯝꯃꯒ ꯑꯃꯨꯛ ꯑꯩꯒꯤ ꯃꯄꯥꯗ ꯌꯧꯔꯒ ꯑꯩꯅ ꯎ ꯂꯥꯎꯄ ꯉꯝꯃꯒꯅ ꯌꯧꯔꯎ ꯇꯥꯔꯗꯤ ꯃꯥꯁꯨ ꯁꯤꯕ ꯑꯣꯏꯗꯣꯏꯅꯦꯕ ꯑꯗꯣ ꯀꯩꯒꯨꯝꯕ ꯑꯩꯅ ꯎ ꯂꯥꯎꯁꯨ ꯇꯠꯈ꯭ꯔꯦꯅ ꯑꯗꯨ ꯃꯤ ꯃꯌꯥꯝ ꯆꯪꯉꯒ ꯑꯩꯁꯦ ꯇꯥꯟꯅꯔꯒ ꯑꯩꯁꯦ ꯁꯣꯛꯄ ꯑꯣꯏꯇꯥꯔꯒꯗꯤꯀꯣ ꯑꯩꯁꯦ ꯁꯤꯗꯣꯏꯅꯦꯕꯀꯣ ꯑꯗꯨꯃꯥꯏꯅ ꯇꯧꯋꯦ ꯍꯦꯛ ꯆ‌‌ꯦꯡꯖꯤꯜꯂꯛꯄꯒ ꯆꯦꯟꯖꯤꯟꯕꯁꯨ ꯀꯤꯟꯅꯕꯤ ꯍꯥꯏꯕ ꯃꯇꯝꯗ ꯑꯩ ꯌꯧꯔꯒ ꯑꯃꯅ ꯑꯃꯨꯛꯇꯠ ꯁꯤ ꯆꯦꯟꯖ ꯇꯧꯔꯀꯥꯟꯗ ꯑꯗꯨꯃꯥꯏꯅ ꯂꯥꯎꯔꯒ ꯆꯪꯉꯀꯥꯟꯗ ꯁꯣꯛꯈꯤꯒꯗ꯭ꯔꯥꯁꯨ ꯀꯤꯕꯒꯤꯀꯣ ꯑꯗꯨꯃꯥꯏꯅ ꯇꯧꯏ ꯌꯥꯝꯅ ꯅꯨꯡꯉꯥꯏꯕꯅꯦ ꯅꯨꯡꯁꯨ ꯌꯥꯝ ꯅꯨꯡꯁꯤ ꯃꯇꯝꯗꯨꯒꯤ ꯁꯥꯟꯅꯕ ꯃꯌꯥꯝꯗꯨ ꯀꯣ
ꯍꯧꯖꯤꯛꯇꯛ ꯑꯩꯈꯣꯏꯅ ꯑꯉꯥꯡꯔꯤꯉꯩꯗ ꯁ꯭ꯀꯨꯜꯗ ꯁꯥꯟꯅꯔꯛꯄ ꯍꯥꯏꯔꯒꯗꯤ ꯁ꯭ꯀꯨꯜꯗꯗꯤ ꯑꯩꯈꯣꯏ ꯈꯣꯡꯖꯣꯝꯕꯤ ꯈꯣꯡ ꯁꯣꯡꯝꯒꯤꯁꯦ ꯑꯩꯈꯣꯏꯅ ꯎ ꯑꯩꯁꯤꯅ ꯃꯥꯡꯉꯦ ꯈꯜꯂꯁꯦꯕꯀꯣ ꯑꯩꯁꯤꯅ ꯈꯣꯡ ꯅꯥꯕ ꯊꯥꯡꯀꯠꯂꯒ ꯃꯌꯥꯝꯗꯤ ꯂꯦꯝꯍꯧꯔꯤꯕ ꯃꯌꯥꯝꯗꯤ ꯈꯣꯡ ꯑꯝꯇ ꯊꯥꯡꯒꯠꯂꯣꯏꯏꯕ ꯃꯣꯏꯗꯤ ꯃꯣꯏ ꯃꯣꯏ ꯊꯣꯛꯄ ꯃꯣꯏꯅ ꯉꯝꯅꯕ ꯑꯗꯨꯝ ꯆꯦꯟꯗꯣꯏꯅꯦꯕ ꯑꯗꯨꯕꯨ ꯇꯧꯕꯇꯕꯨ ꯑꯩꯈꯣꯏꯅ ꯀꯩꯅꯣ ꯃꯥꯒꯤ ꯖꯒꯥ ꯑꯃꯗꯤ ꯈꯥꯛꯇꯣꯏꯅꯦꯕ ꯖꯒꯥ ꯑꯃꯗꯤ ꯂꯩꯗꯣꯏꯅꯦꯕ ꯍꯥꯏꯕꯗꯤ ꯎꯝ ꯑꯩꯈꯣꯏꯅ ꯀꯩꯅꯣꯝꯃ ꯎ ꯆꯣꯛꯅꯅꯤ ꯈꯪꯗꯦ ꯀꯩꯅꯣꯝꯅꯤ ꯈꯪꯗꯦ ꯖꯒꯥ ꯑꯃ ꯌꯦꯛꯑꯅꯤ ꯁꯤ ꯖꯒꯥꯁꯦ ꯍꯦꯟꯗꯣꯛꯄꯗꯤ ꯌꯥꯔꯣꯏꯗꯣꯏꯅꯦꯕ ꯑꯗꯨꯗꯨꯒ ꯑꯗꯨꯃꯥꯏꯅ ꯇꯧꯔꯒ ꯆꯣꯡꯉꯒ ꯈꯣꯡ ꯅꯥꯝꯃ ꯊꯥꯡꯒꯠꯂꯒ ꯑꯩꯅ ꯀꯅꯥꯒꯨꯝꯕ ꯑꯃ ꯁꯣꯛꯄꯒꯤ ꯉꯝꯕ ꯃꯇꯝꯗ ꯁꯣꯛꯏꯕ ꯃꯤꯗꯣ ꯑꯃꯨꯛ ꯃꯥ ꯑꯃꯨꯛ ꯃꯥꯡꯗꯣꯏꯅꯦꯕ ꯃꯥꯅ ꯃꯈꯣꯡ ꯊꯥꯡꯒꯠ ꯑꯃꯨꯛ ꯆꯣꯡꯗꯣꯏꯅ ꯑꯩꯈꯣꯏ ꯃꯌꯥꯝ ꯑꯗꯨꯝ ꯄꯥꯟꯅꯔꯛꯀꯗꯣꯏꯅꯦꯕ ꯑꯗꯨꯒꯨꯝꯕꯗꯨ ꯌꯥꯝ ꯁꯥꯟꯅꯔꯦ ꯑꯩꯁ ꯂꯝꯖꯦꯟ ꯌꯥꯝ ꯌꯥꯡꯕꯗ ꯑꯣꯏꯕ ꯑꯗꯨ ꯁꯥꯟꯅꯕꯗ ꯍꯥꯏꯅ ꯑꯩꯈꯣꯏ ꯑꯩꯈꯣꯏ ꯁꯀꯨꯜ ꯁ꯭ꯀꯨꯜ ꯇꯧꯔꯤꯉꯩ ꯃꯇꯝꯗ ꯑꯗ ꯑꯉꯥꯡ ꯑꯣꯏꯔꯤꯉꯩ ꯋꯥꯔꯤꯗ
ꯍꯣꯏ ꯑꯗꯨꯃꯥꯏꯅ ꯇꯧꯕ ꯑꯃꯁꯨ ꯂꯩ ꯍꯥꯏꯕꯗꯤ ꯑꯩꯈꯣꯏ ꯃꯌꯥꯝꯁꯦ ꯍꯥꯏꯗꯤ ꯁꯤꯗꯩꯅ ꯍꯥꯏꯗꯤ ꯑꯩꯈꯣꯏ ꯖꯒꯥ ꯑꯃ ꯂꯩꯖ ꯄꯖꯔꯅꯤꯀꯣ ꯂꯥꯏꯟ ꯆꯤꯡꯅ ꯊꯝꯕꯤꯔꯅꯤ ꯑꯩꯈꯣꯏ ꯄꯟꯊꯨꯡꯐꯝꯒꯤꯁꯨ ꯖꯒꯥ ꯑꯃ ꯂꯩꯔꯅꯤꯀꯣ ꯑꯗꯣ ꯃꯤ ꯌꯥꯝꯅ ꯃꯥꯡꯗꯣꯏꯅꯦꯕ ꯃꯤ ꯑꯃꯅ ꯃꯥꯡꯉꯒ ꯑꯩꯈꯣꯏꯒꯤ ꯀꯩ ꯍꯥꯏꯅꯤ ꯃꯇꯧ ꯇꯝꯕ ꯍꯥꯏꯇꯥꯔꯦ ꯁꯃꯨꯒꯅꯟꯗ ꯅꯝꯄꯥꯛꯄꯤ ꯍꯥꯏꯔꯒ ꯑꯩꯈꯣꯏꯒꯤ ꯆꯃꯨ ꯀꯗꯟꯗꯗꯤ ꯁꯥꯗꯣꯏꯅꯦꯕ ꯑꯩꯈꯣꯏ ꯈꯨꯠ ꯁꯦ ꯂ ꯂꯧꯊꯣꯛꯑꯒ ꯑꯩꯈꯣꯠꯁꯤꯅꯀꯣ ꯃꯈꯥꯗ ꯈꯨꯠꯁꯣꯏ ꯑꯅꯤꯁꯤꯅ ꯁꯣꯛꯑꯒꯀꯣ ꯑꯗꯩ ꯈꯣꯡꯁꯤ ꯇꯧꯔ ꯆꯠꯂ ꯆꯠꯂ ꯑꯗꯨꯃꯥꯏꯅ ꯇꯧꯕꯤ ꯑꯗꯩ ꯍꯥꯏꯩꯅꯤꯡ ꯃꯔꯨ ꯅꯤꯡ ꯈꯥꯏꯕꯤꯒ ꯇꯧꯔꯒ ꯑꯩꯒꯤ ꯈꯣꯡꯁꯦ ꯃꯅꯤꯡꯗ ꯄꯨꯜꯂꯒ ꯆꯣꯡꯉ ꯆꯣꯡꯉ ꯈꯣꯡ ꯅꯥꯝꯗ ꯆꯣꯡꯉ ꯆꯠꯇꯣꯏꯅꯦꯕ ꯑꯗꯨꯒ ꯀꯩꯒꯨꯝꯕ ꯃꯥꯅ ꯅꯝꯊꯨꯔꯒ ꯂꯩꯕꯥꯛꯇ ꯊꯥꯍꯟ ꯇꯥꯔꯒꯗꯤ ꯑꯩꯁꯨ ꯑꯩꯗꯣ ꯃꯥꯡꯗꯣꯏꯅꯦꯕꯀꯣ ꯑꯗꯩ ꯑꯩꯗꯣ ꯌꯧꯔꯒ ꯑꯃꯨꯛ ꯃꯣꯏ ꯇꯧꯕ ꯉꯝꯗꯕ ꯀꯥꯡꯕꯨ ꯃꯌꯥꯝꯗꯣ ꯑꯃꯨꯛ ꯑꯩꯅ ꯂꯧꯕ ꯂꯥꯛꯅꯤꯒ ꯇꯧꯔꯒ ꯑꯗꯨꯃꯥꯏꯅ ꯄꯨꯔꯛꯄ ꯈꯣꯠꯄ ꯇꯧꯔꯒ ꯌꯥꯝ ꯁꯥꯟꯅꯔꯦ ꯑꯗꯨ ꯁꯥꯟꯅꯕ ꯁꯥꯟꯉꯛꯇꯕ ꯋꯥꯟ ꯇꯨ ꯊ꯭ꯔꯤ ꯔꯦꯝꯕꯣ ꯔꯦꯝꯕꯣꯒ ꯇꯧꯔꯒ ꯃꯅꯤꯡꯒ ꯍꯜꯂ ꯍꯜꯂꯒ ꯇꯧꯕꯤꯗꯣ
ꯑꯗꯨꯒꯤ ꯄꯣꯠꯇꯨꯗ ꯑꯩ ꯈꯪꯗ꯭ꯔꯦ ꯈꯥꯎꯈ꯭ꯔꯦ
ꯑꯗꯨꯅ ꯑꯃꯨꯛ ꯑꯩꯈꯣꯏ ꯑꯅꯧꯕ ꯑꯅꯧꯕ ꯃꯇꯝꯒꯨꯝꯕ ꯑꯗꯨꯃꯥꯏꯅ ꯄꯨꯊꯣꯛꯄꯒꯤ ꯑꯣꯏꯔꯝꯒꯅꯤꯀꯣ ꯑꯗꯒꯤ ꯅꯥꯄꯤ ꯂꯣ ꯅꯥꯄꯤ ꯂꯣꯠꯄꯤꯑꯅ ꯑꯩꯈꯣꯏꯒꯤ ꯀꯩꯅꯣ ꯇꯧꯕꯤꯗꯣ ꯑꯩꯈꯣꯏ ꯖꯒꯥ ꯑꯃ ꯇꯧꯔꯒ ꯅꯥꯄꯤ ꯍꯧꯕ ꯖꯒꯥꯗ ꯃꯩꯈꯦꯠ ꯃꯔꯣꯟꯅꯤ ꯈꯪꯗꯦ ꯗꯨꯛ ꯃꯆꯩꯅꯤ ꯈꯪꯗꯦ ꯑꯗꯨꯃꯥꯏꯅ ꯇꯧꯔꯒ ꯂꯣꯠꯄꯤ ꯇꯧꯕꯤꯨꯥꯟꯅꯔꯦ ꯌꯥꯝꯅ
ꯑꯗꯨꯕꯨꯗꯤ ꯁꯥꯟꯅꯔꯦ ꯑꯩꯈꯣꯏꯁꯨ ꯂꯣꯠꯂꯣꯠ ꯁꯥꯟꯅꯔꯛꯄꯗ
ꯆꯩꯇꯦꯛ ꯀꯣꯠꯄꯤꯑꯅ ꯈꯔ ꯀꯣꯠꯂꯕ ꯖꯒꯥ ꯑꯃ ꯊꯝꯕꯤꯌ ꯅꯠꯇ꯭ꯔꯥ ꯆꯩ ꯑꯃꯗ ꯁꯨꯃꯥꯏꯅ ꯑꯩꯈꯣꯏ ꯈꯔ ꯆꯥꯎꯕ ꯊꯥꯗꯔꯒ ꯊꯣꯝꯃꯜꯂ ꯋꯥꯡꯈꯠꯍꯜꯂꯅꯦꯕ ꯑꯗꯨꯏꯗꯨꯒ ꯀꯜꯂꯒ ꯀꯩꯅꯣ ꯇꯧꯕꯤ ꯈꯣꯠꯄꯤꯗꯨꯣ ꯁꯥꯟꯅꯔꯛꯏ
ꯑꯗꯨ ꯁꯥꯟꯅꯔꯛꯑꯦ ꯑꯗꯨ ꯆꯇꯤꯀꯣꯄꯤꯗꯤ ꯌꯥꯝ ꯁꯥꯟꯅꯔꯛꯑꯦ ꯀꯣꯝ ꯃꯆꯥ ꯑꯃ ꯇꯧꯔꯒ ꯎ ꯃꯅꯥꯎꯗꯨꯅ ꯊꯝꯃꯒ ꯑꯆꯩꯗꯨꯅ ꯀꯜꯂꯒ ꯑꯗꯨꯒ ꯑꯃꯨꯛ ꯑꯩꯈꯣꯏꯅ ꯀꯜꯂꯒ ꯃꯊꯣꯛ ꯊꯥꯡꯒꯠꯂꯛꯑꯒ ꯑꯩꯈꯣꯏꯅ ꯇꯤꯀꯠꯇꯅ ꯀꯜꯂꯒ ꯃꯥꯒꯤ ꯉꯁꯥꯏꯒꯤ ꯃꯅꯥꯎꯗꯨꯝ ꯇꯥꯕ ꯖꯒꯥꯗꯨꯗꯒꯤ ꯑꯩꯒꯤ ꯆꯩꯇꯦꯛ ꯑꯁꯥꯡꯕꯗꯨꯅꯨꯛ ꯅꯥ ꯑꯣꯜꯂꯒ ꯃꯁꯤꯡ ꯊꯤꯔꯒ ꯑꯃ ꯑꯅꯤ ꯑꯍꯨꯝꯃꯟ ꯊꯤꯔꯒ ꯑꯩꯒꯤ ꯍꯧꯖꯤꯛ ꯀꯣꯝ ꯃꯌꯥꯗ ꯌꯧꯕꯗ ꯃꯁꯤꯡꯗꯣ ꯂꯩꯔꯦꯗꯅꯀꯣ ꯑꯗꯨꯃꯥꯏꯅ ꯇꯧꯔꯒ ꯃꯁꯤꯡ ꯌꯥꯝꯅ ꯇꯥꯟꯅꯔꯒ ꯊꯣꯏꯅ ꯄꯤ ꯑꯗꯒꯤ ꯗꯝꯄꯥꯠ ꯁꯤꯐꯏ ꯁꯥꯟꯅꯔꯛꯏ
ꯎ ꯇꯝꯄꯥꯛꯥꯏꯁꯤꯄꯥꯏꯗ ꯌꯥꯝ ꯅꯨꯡꯉꯥꯏꯕꯅꯤꯅ ꯖꯒꯥ ꯑꯃꯁꯤꯗꯒꯤ ꯍꯦꯟꯗꯣꯛꯄ ꯌꯥꯗꯦꯒ ꯂꯩꯔꯒ ꯀꯣ ꯑꯩꯈꯣꯏ ꯁꯪꯒꯣꯏꯗꯩꯅ ꯁꯤ ꯊꯣꯡꯒꯥꯥꯟ ꯐꯥꯎ ꯑꯣꯏꯗꯣꯏꯅꯤ ꯑꯗꯩ ꯅꯥꯀꯟꯒꯤꯅ ꯁꯣ ꯅꯥꯀꯟꯗ ꯍꯦꯟꯗꯣꯛꯄ ꯆꯠꯄ ꯌꯥꯗꯦ ꯃꯅꯤꯡꯉꯦ ꯁꯣꯝ ꯅꯥꯀꯟꯗ ꯍꯦꯟꯗꯣꯛꯄ ꯌꯥꯗꯦꯒ ꯍꯥꯏꯔꯒꯀꯣ ꯍꯥꯏꯗꯤ ꯁꯤꯗꯦꯟꯁꯤꯐꯥꯎ ꯆꯠꯄ ꯍꯥꯞꯄ ꯌꯥꯔꯒ ꯂꯣꯜꯂꯒ ꯑꯗꯨꯝ ꯐꯣꯡꯕ ꯉꯝꯕꯅ ꯑꯍꯥꯟꯕ ꯐꯣꯡꯕꯗꯨꯅ ꯃꯥꯡꯗꯣꯏꯅꯦꯕ ꯀꯩꯒꯨꯝꯕ ꯑꯩꯅ ꯂꯣꯏ ꯐꯣꯡꯈꯤ ꯇꯥꯔꯦ ꯑꯗꯨ ꯃꯔꯛꯇ ꯃꯤꯅꯉꯣꯟꯗ ꯇꯝꯄꯥꯛ ꯇꯧꯈꯔꯗꯤ ꯑꯗꯨꯝ ꯑꯩꯗꯣ ꯁꯤꯔꯒ ꯑꯃꯨꯛꯀ ꯍꯟꯅ ꯃꯀꯣꯛ ꯇꯩꯀꯩꯠ ꯇꯧꯔꯒ ꯃꯥꯡꯕꯀꯣ ꯁꯃꯥꯏ ꯃꯥꯟꯅꯕꯥ ꯔꯨꯜ ꯅꯣꯏꯗꯤ ꯀꯃꯥꯏꯅ ꯇꯧꯏꯤ
ꯃꯥꯟꯅꯩ ꯆꯞ ꯃꯥꯟꯅꯩ ꯅꯣꯏ ꯁꯥꯟꯅꯩꯗꯣ ꯑꯩꯈꯣꯏꯒ ꯆꯞ ꯃꯥꯟꯅꯩ ꯑꯣ ꯐꯔꯦ ꯐꯔꯦ ꯑꯗꯨꯗꯤ ꯄꯣꯊꯥꯗꯅꯕ ꯇꯧꯔꯁꯦ ꯊꯦꯡꯉꯦ
ꯎꯝ ꯊꯝꯃꯃꯦ ꯊꯝꯃꯃꯦ